ꯍꯜꯂꯣ ꯑꯁ ꯇꯥ
ꯍꯜꯂꯣ ꯐꯣꯟ ꯃꯈ‌ꯣꯜ ꯇꯥꯏ
ꯑꯥ ꯍꯜꯂꯣ
ꯇꯥꯕ꯭ꯔꯥ
ꯍꯜꯂꯣ ꯑꯧ ꯑꯧ ꯇꯥꯔꯦ
ꯇꯥꯕ꯭ꯔꯣ
ꯍꯣꯏ ꯇꯥꯏꯌꯦ ꯇꯥꯗ꯭ꯔꯣ
ꯇꯥꯏ ꯇꯥꯏ ꯅꯪ ꯌꯥꯝ ꯂꯥꯡꯕꯒꯨꯝ ꯇꯧꯕ
ꯍꯥꯥ
ꯌꯥꯝ ꯂꯥꯡꯉꯦ ꯅꯪꯉꯣꯟꯗ ꯀꯩꯗꯧꯕ ꯖꯥꯠꯂꯣ
ꯐꯦꯟ ꯊꯥꯕꯤꯔ ꯍꯧꯖꯤꯛꯇꯤ ꯈꯔ ꯐꯥꯕ꯭ꯔꯣ ꯀꯥꯗ꯭ꯔꯤꯌꯦ ꯅꯪꯗꯤ ꯑꯧ ꯆꯥꯛ ꯆꯥꯔꯕꯣ ꯅꯪꯗꯤ
ꯍꯧꯖꯤꯛ ꯀꯟꯅ ꯍꯣꯠꯅꯔꯤꯌꯦ
ꯑꯣ
ꯎꯝ ꯐꯣꯟ ꯇꯧꯔꯤꯗꯤ ꯈꯔ ꯆꯥꯕ ꯅꯨꯡꯉꯥꯏꯒꯗ꯭ꯔꯅ
ꯑꯣ ꯃꯤꯟꯖꯥꯡ ꯆꯥꯕ꯭ꯔꯣ
ꯍꯥꯏꯗꯤ ꯏꯔꯣꯝꯕꯒ ꯍꯋꯥꯏ ꯆꯥꯏ
ꯑꯣ
ꯅꯪꯖꯦ
ꯍꯥꯎ ꯅ ꯁꯥꯥꯔꯣ ꯑꯩꯈꯣꯏꯗꯤ ꯆꯥꯛ ꯆꯥꯗ꯭ꯔꯤꯌꯦ
ꯁꯤꯁꯇꯔ ꯑꯩꯒꯤ ꯑꯩꯒꯤ ꯕꯦꯛꯒ꯭ꯔꯥꯎꯟ ꯃꯈꯣꯟ ꯇꯥꯕ꯭ꯔꯥ
ꯍꯥꯎ ꯇꯥꯗꯦ ꯇꯥꯗꯦ ꯁꯨꯨ ꯇꯥꯗꯦ ꯅꯪꯒꯤꯗꯤ ꯉꯁꯤꯗꯤ ꯀꯔꯤ ꯀꯔꯤ ꯇꯧꯔꯒ ꯂꯩꯕ꯭ꯔꯣ
ꯑꯩ ꯀꯩꯁꯨ ꯇꯧꯗꯦ ꯑꯉꯥꯡ ꯑꯩꯒꯤ ꯏꯆꯥꯁꯤꯡꯁꯤ ꯅꯥꯔꯒ ꯂꯩꯌꯦ ꯌꯨꯝꯗꯀꯣ
ꯑꯣ ꯅꯣꯏ ꯗꯗꯤ ꯅꯣꯡꯆꯨꯕꯔꯣ ꯀꯃꯥꯏ ꯇꯧꯕꯔꯣ
ꯍꯣꯏ ꯉꯁꯥꯏꯗꯣ ꯅꯣꯡ ꯌꯥꯝ ꯆꯨꯔꯝꯃꯦ ꯑꯗꯣ ꯕꯥꯔꯣ ꯍꯦꯟꯕꯗꯗꯤ ꯑꯁ ꯅꯨꯡꯁꯥ ꯊꯣꯛꯄꯗꯣ ꯁꯥꯕꯗ ꯂꯣꯏꯔꯝꯅꯤ
ꯑꯣ ꯍꯣꯏ ꯑꯁ ꯅꯣꯡ ꯆꯨꯕ ꯂꯣꯏꯔꯒ ꯅꯨꯡꯁꯥ ꯊꯣꯛꯄꯗꯣ ꯌꯥꯝꯅ ꯁꯥꯏꯌꯦ ꯑꯩ
ꯎꯝ ꯄꯩꯁꯥꯗꯨꯀꯣ ꯃꯄꯥꯟꯁꯨ ꯊꯣꯛꯄ ꯌꯥꯗꯦ
ꯑ
ꯟꯥꯡ ꯀꯔꯤ ꯏꯟꯁꯥꯡ ꯊꯣꯡꯉꯤꯅꯣ
ꯑꯦ ꯑꯦꯕ ꯍꯕ ꯁꯦꯝꯔꯕ ꯂꯩ ꯑꯩꯈꯣꯏ ꯏꯂꯤꯁꯨ
ꯍꯥꯎꯋꯦ ꯍꯥꯎꯋꯦ
ꯑꯣ ꯍꯜꯂꯣ ꯑꯣ ' ' ꯅꯦꯞ꯭ꯔꯕ ꯃꯈꯣꯟ ꯇꯥꯕ
ꯍꯣꯏ ꯑꯩ ꯋꯥ ꯉꯥꯡꯗꯕꯒꯤꯅꯦ ꯑꯩꯒꯤ ꯑꯩꯒꯤ ꯏꯁꯄꯤꯀꯔꯁꯨ ꯈꯔ ꯅꯨꯡꯉꯥꯏꯇꯦ ꯑꯗꯨꯒꯤꯅꯦꯀꯣ
ꯑꯣ ꯍꯣꯏ ꯈꯔ ꯎ ꯇꯞꯅꯗꯤ ꯇꯥꯌꯦ
ꯍꯣꯏ ꯑꯩꯕꯨ ꯑꯩꯕꯨ ꯐꯣꯟ ꯇꯧꯔꯤꯁꯤꯡꯗꯤ ꯃꯅꯥꯗ ꯐꯖꯅ ꯅꯞꯇ꯭ꯔꯗꯤ ꯇꯥꯗꯕꯅꯦ
ꯑꯣ ꯅꯄꯔꯒ ꯇꯥꯕ ꯇꯥꯔꯦꯗꯨꯗꯤ ꯍꯣꯔꯦꯟꯗꯤ ꯎꯝ
ꯅꯣꯛꯄ
ꯅꯣꯏ ꯍꯧꯖꯤꯛꯗꯤ ꯗꯝ ꯑ ꯑꯩꯈꯣꯏ ꯀꯣꯂꯦꯖ ꯀꯥꯔꯒ ꯂꯩꯔꯤꯌꯦ
ꯑꯣ ꯑꯣ ꯀꯣꯂꯦꯁ ꯇꯝꯕꯖꯤꯖꯨ ꯌꯥꯝ
ꯑꯣ ꯈꯪꯗꯔꯦꯗ
ꯐꯩꯌꯦ ꯐꯩꯌꯦ ꯅꯣꯏ ꯌꯥꯝ ꯉꯥꯏꯕ ꯂꯩ
ꯑꯣ ꯈꯪꯗꯔꯦ ꯀꯔꯝ ꯇꯧꯒꯦꯔ ꯅꯣꯡ ꯆꯨꯕ꯭ꯔꯥ ꯍꯧꯖꯤꯛ
ꯍꯧꯖꯤꯛꯇꯤ ꯆꯨꯗꯦ ꯉꯁꯥꯏꯗꯣ ꯌꯥꯝ ꯆꯨꯔꯝꯕꯅꯦ ꯑꯗꯣ ꯍꯧꯖꯤꯛꯇꯤ ꯆꯨꯗꯦꯕꯀꯣ
ꯅꯣꯡꯒ ꯆꯨꯔꯗꯤ ꯑꯩꯗꯤ ꯅꯥꯒ ꯄꯪꯕꯅꯦ ꯋꯥꯔꯤ ꯁꯥꯕ ꯉꯝꯃꯣꯏ
ꯑꯣ ꯎꯝ ꯑꯣ ꯀꯨꯝꯕ ꯌꯦꯡꯕ꯭ꯔꯣ ꯅꯪꯗꯤ
ꯑꯗꯤ ꯕꯣꯜ ꯌꯦꯡꯗꯦ
ꯑꯣ
ꯕꯣꯜ ꯌꯦꯡꯒꯦꯅ ꯑꯦꯂꯥꯝ ꯊꯝꯃꯁꯨ ꯑꯗꯨꯝ ꯀꯥꯎꯔꯒ ꯁꯥꯏꯂꯦꯟꯗ ꯊꯝꯃꯒ ꯑꯗꯨꯝ ꯃꯇꯝ ꯍꯦꯟꯈ꯭ꯔꯕ ꯂꯣꯏꯔꯝꯗꯥꯏꯗ ꯍꯦꯛꯇ ꯃꯤꯠꯀꯞ ꯊꯣꯛꯄ
ꯉꯁꯤ ꯂꯩꯏꯕ꯭ꯔꯥꯅꯦ
ꯍꯥ ꯗꯦꯠ ꯐꯤꯐꯇꯤꯟꯗꯒꯤ ꯂꯩꯕ ꯃꯥꯂꯦ ꯑꯃꯨꯛꯀꯥ
ꯑꯣ ꯗꯦꯠ ꯐꯤꯐꯇꯤꯟꯗꯀꯣ
ꯑꯣ ꯎꯝ ꯍꯧꯖꯤꯛꯀꯥꯟꯗꯤ ꯑꯗꯨꯝ ꯐ꯭ꯔꯤ ꯂꯩꯕ꯭ꯔꯣ ꯅꯠꯇ꯭ꯔꯒ ꯊꯕꯛꯀꯨꯝꯕ ꯇꯧꯕ꯭ꯔꯣ
ꯍꯣꯏ ꯑꯗꯨꯝ ꯑꯩꯗꯤ ꯐ꯭ꯔꯤꯗ ꯑꯗꯨꯝ ꯂꯥꯏꯌꯦ ꯑꯉꯥꯡ ꯂꯧꯔꯒ ꯑꯩꯒꯤ ꯅꯨꯄꯥꯗꯤ ꯊꯕꯛ ꯆꯠꯂꯦ
ꯑꯣ
ꯅꯨꯡꯇꯤ ꯒꯤ ꯆꯠꯂꯦꯗ ꯍꯔꯕꯠꯇꯤ
ꯑꯣ
ꯊꯕꯛ ꯁꯨꯗ꯭ꯔꯗꯤ ꯎꯄꯥꯏ ꯂꯩꯇꯦ ꯑꯩꯈꯣꯏꯗꯤ
ꯍꯣꯏ ꯑꯗꯨꯕꯨꯗꯤ ꯎꯝ ꯀꯔꯤ ꯀꯔꯤ ꯊꯕꯛ
ꯅꯣꯏ ꯏꯃꯥ ꯕꯕꯥꯗꯤ ꯀꯔꯤ ꯀꯔꯤ ꯍꯣꯠꯅꯔꯤꯒꯦ
ꯃꯣꯏ ꯑꯩꯈꯣꯏ ꯃꯥꯥꯃꯥꯗꯤ ꯇꯦꯂꯔ ꯐꯥꯝꯔꯒ ꯂꯩꯌꯦꯗ
ꯌꯥꯝ ꯐꯩ ꯑꯗꯨ ꯁꯤꯖꯇꯔꯗꯤ ꯆꯍꯤ ꯀꯌꯥ ꯁꯨꯔꯒꯦ
ꯀꯔꯤ ꯍꯥꯏꯕ
ꯆꯍꯤ ꯀꯌꯥ ꯁꯨꯔꯒꯦ
ꯑꯣ ꯑꯥ ꯆꯍꯤ ꯇꯣꯟꯇꯤꯐꯣꯔ ꯁꯨꯔꯦ
ꯑꯩꯉꯣꯟꯗꯩꯗꯤ ꯈꯔ ꯑꯉꯥꯡ ꯑꯣꯏꯔꯤꯌꯦ ꯑꯗꯨꯗꯤ
ꯑꯣ ꯅꯪꯗꯤ ꯀꯌꯥ ꯁꯨꯔꯕꯣ
ꯑꯩꯗꯤ ꯇꯣꯟꯇꯤꯅꯥꯏ ꯁꯨꯔꯦ
ꯑꯣ ꯅꯍꯥꯟ ꯂꯥꯛꯏꯕꯅꯤꯅ ꯍꯧꯖꯤꯛꯇꯤ ꯑꯗꯨꯝ ꯁꯨꯅꯤꯉꯥꯏ ꯃꯇꯝꯁꯨ ꯌꯥꯎꯈ꯭ꯔꯕ ꯃꯥꯜꯂꯦꯗ
ꯍꯣꯏ ꯆꯍꯤꯕꯨꯗꯤ ꯑꯗꯨꯝ ꯅꯝꯕꯔ ꯈꯛꯇꯅꯤ ꯍꯥꯏꯕ ꯇꯥꯔꯦ ꯋꯥꯈꯜꯗꯤ ꯑꯗꯨꯝ ꯑꯍꯟ ꯑꯣꯒꯤꯕꯒꯤ ꯋꯥꯈꯜꯗꯣ ꯂꯩꯇꯦ ꯍꯥꯏꯕ ꯇꯥꯔꯦ
ꯑꯣ ꯑꯣ ꯑꯣ
ꯀꯔꯤ ꯏꯟꯁꯥꯡ ꯆꯥꯒꯦ
ꯑꯩꯈꯣꯏ ꯆꯥꯛ ꯆꯥꯗ꯭ꯔꯦ ꯈꯔ ꯂꯩꯔꯒ ꯆꯥꯔꯅꯤ ꯑꯩꯈꯣꯏꯁꯨ ꯈꯔ ꯂꯩꯕꯒ ꯆꯥꯛ ꯂꯧꯔꯒ
ꯑꯣ ꯑꯥ ꯀꯔꯤ ꯏꯟꯁꯥꯡ ꯊꯣꯡꯒꯦ
ꯈꯪꯗꯦ ꯉꯁꯤ ꯀꯔꯤ ꯏꯟꯖꯥꯡ ꯄꯤꯕꯅꯣ ꯑꯩꯈꯣꯏ ꯍꯣꯁꯇꯦꯜ ꯂꯩꯕꯒꯤ
ꯀꯔꯤ ꯏꯟꯖꯥꯡ ꯄꯤꯕꯅꯣ ꯈꯥꯪꯗꯦ
ꯐꯩ ꯐꯖꯅ ꯇꯝꯃꯣ ꯂꯥꯏꯔꯤꯛ
ꯑꯥ
ꯍꯌꯦꯡ ꯇꯨꯡꯗ ꯅꯨꯡꯉꯥꯏꯅꯕ
ꯑꯣ
ꯇꯥꯏꯀꯣ
ꯑꯧ ꯇꯥꯏꯌꯦ ꯑꯗꯣ ꯈ꯭ꯔ ꯄꯤꯛꯅ ꯇꯥꯏꯌꯦ ꯅꯪ
ꯍꯥ ꯄꯤꯛꯅ ꯑꯃꯨꯛ ꯇꯥꯕ ꯑꯃꯨꯛ ꯌꯥꯝ ꯆꯥꯎꯅ ꯑꯃꯨꯛ ꯇꯥꯕ ꯑꯗꯨꯃꯥꯏ ꯇꯧꯕꯅꯦꯕ ꯑꯩꯁ ꯏꯁꯄꯤꯀꯔ ꯌꯥꯗꯦꯕ
ꯑꯃꯨꯛꯀ ꯈꯔ ꯂꯩꯔꯒ ꯑꯃꯨꯛ ꯑ ꯐꯔꯛ ꯑꯦ ꯑꯃꯨꯛ ꯑ ꯈꯔ ꯂꯩꯔꯒ ꯐꯔꯛ ꯑꯦ
ꯇꯧꯕꯅꯦ ꯇꯧꯕꯅꯦ
ꯑꯗꯨꯃꯥꯏꯅ ꯇꯧꯕ ꯐꯣꯟꯁꯨ ꯈꯔꯗꯤ ꯂꯩꯗꯤ ꯂꯩꯌꯦ ꯑꯩꯒꯤ ꯈꯣꯜꯖꯦꯟ ꯁꯤꯁꯨ
ꯏꯁꯄ꯭ꯔꯤꯡ ꯁꯤꯖꯟꯒꯤ ꯏꯁꯄ꯭ꯔꯤꯡ ꯁꯤꯖꯟꯒꯤ ꯅꯨꯡꯁꯤꯠ ꯃꯥꯥꯟꯕꯅꯦ ꯑꯩꯒꯤ ꯏꯁꯄꯤꯀꯔꯗꯤ
ꯍꯣꯏ ꯍꯧꯖꯤꯛꯇꯤ ꯑꯃꯨꯛꯀ ꯇꯥꯕ ꯅꯨꯡꯉꯥꯏꯔꯛꯑꯦ
ꯍꯣꯏ
ꯑꯃꯨꯛꯀ ꯐꯥꯌꯦ ꯑꯃꯨꯛꯀ ꯈꯔ ꯇꯧꯋꯦ ꯀꯩꯅꯣ
ꯉꯁꯥꯏꯁꯦ ꯑꯩꯒꯤ ꯑꯩꯒꯤ ꯐꯣꯟ ꯏꯁꯄꯤꯀꯔꯁꯦ ꯈꯔ ꯁꯦꯝꯍꯟꯕꯅꯦꯕꯀꯣ
ꯑꯣ
ꯑꯗꯣ ꯃꯣꯏꯁꯨ ꯀꯗꯥꯏꯗꯒꯤꯔ ꯈꯪꯗ꯭ꯔꯖꯥꯠꯅꯤ
ꯑꯣ ꯑꯗꯨ ꯁꯦꯝꯃꯒ ꯌꯥꯗ꯭ꯔꯦ
ꯑꯣ ꯁꯦꯝꯕꯗꯣ ꯈꯔ ꯐꯒꯅꯤ ꯍꯥꯏꯅ ꯍꯥꯏꯕꯅꯦꯕ ꯑꯗꯨꯝ ꯆꯞ ꯃꯥꯟꯅꯩꯗ ꯆꯞ ꯃꯥꯟꯅꯈꯤꯗ
ꯑꯩꯒꯤ ꯏꯅꯥꯎꯅꯨꯄꯥ ꯃꯥꯒꯤꯁꯨ ꯁꯥꯅꯔꯒ ꯑꯗꯨꯝ ꯇꯥꯎꯕꯁꯨ ꯂꯩꯌꯦ ꯃꯥꯒꯤꯁꯨ ꯃꯔꯛ ꯃꯔꯛꯇ ꯑꯃꯨꯛꯀ ꯐꯥꯔꯛꯑꯦ ꯑꯃꯨꯛꯀ ꯃꯔꯛ ꯃꯔꯛꯇ ꯑꯃꯨꯛꯀ ꯐꯠꯇꯦ ꯃꯥꯏꯅꯥ
ꯍꯣꯏ ꯌꯥꯝ ꯌꯥꯝ ꯅꯦꯝꯅ ꯑꯃꯨꯛ ꯇꯥꯕꯀꯣ
ꯑꯧ ꯎꯝ ꯑꯗꯨꯃꯥꯏꯅ ꯇꯧꯋꯦ ꯃꯔꯛ ꯃꯔꯛꯇ ꯑꯣ ꯑꯌꯥꯝꯕꯗꯤ ꯄꯤꯛꯅ ꯇꯥꯔꯦ ꯃꯈꯣꯟꯗꯣꯀꯣ
ꯍꯣꯏ ꯍꯣꯏ ꯑꯗꯨꯃꯥꯏꯅ ꯇꯧꯕꯅꯦ ꯑꯁ ꯑꯩꯗꯤ ꯁꯣꯝꯗ ꯌꯥꯝ ꯂꯥꯎꯔꯒ ꯂꯩꯀꯥꯏ ꯇꯥꯅꯕ ꯂꯥꯎꯔꯒ ꯉꯥꯡꯉꯤꯅꯦ
ꯑꯣ ꯍꯧꯖꯤꯛ ꯂꯥꯎꯅ ꯉꯥꯡꯕꯔꯥ
ꯌꯥꯝ ꯂꯥꯎꯔꯕꯅꯦ ꯑꯩꯒꯤꯁꯦ
ꯑꯣ ꯑꯗꯣ ꯑꯃꯨꯛꯀꯗꯤ ꯅꯣꯔꯃꯦꯜ ꯑꯃꯨꯛꯀ ꯂꯥꯛꯑꯦ ꯍꯧꯖꯤꯛ ꯎꯝ ꯍꯪꯒꯦ ꯀꯔꯤ ꯒꯤꯔ
ꯑꯗꯣ ꯀꯔꯤ ꯍꯥꯏꯁꯤꯔꯥ ꯀꯔꯤ ꯇꯧꯁꯤꯔꯥ ꯀꯔꯤ ꯋꯥꯔꯤ ꯁꯥꯁꯤꯔꯥ
ꯈꯡꯗ꯭ꯔꯦ
ꯑꯩꯗꯤ ꯅꯍꯥꯟꯅꯦ ꯐꯣꯟ ꯇꯧꯔꯒ ꯑꯁ ꯋꯥꯔꯤ ꯂꯩ ꯃꯟꯗꯕꯗꯨꯗ ꯅꯨꯄꯤ ꯑꯃꯅ ꯎꯝ ꯑꯁ ꯏꯆꯦ ꯅꯪ ꯋꯥꯔꯤ ꯈꯪꯂꯝꯒꯅꯤ ꯍꯥꯟꯅꯒꯤ ꯋꯥꯔꯤ ꯊꯥꯏꯅꯒꯤ ꯋꯥꯔꯤꯗꯣ ꯈꯔ ꯂꯤꯔꯛꯑꯣꯅ ꯍꯥꯏꯕꯗ ꯀꯩ ꯑꯣꯏꯕꯒꯤ ꯋꯥꯔꯤ ꯂꯤꯔꯤꯉꯩꯗ ꯋꯥꯔꯤ ꯐꯖꯅ ꯂꯤꯔꯤꯉꯩꯗ ꯇꯠꯈ꯭ꯔꯕ ꯀꯣ
ꯑꯣ ꯑꯍꯥꯟꯕ ꯇꯧꯕ ꯍꯣꯏꯁꯦ ꯑꯗꯨꯝ ꯋꯥꯔꯤ ꯂꯤꯊꯣꯛꯅꯤꯡꯉꯥꯏ ꯈꯔꯗꯤ ꯂꯩꯗꯤ ꯂꯩꯒꯟꯗꯦ
ꯍꯣꯏ ꯑꯗꯨꯝ ꯋꯥꯔꯤ ꯁꯥꯔꯛ ꯃꯥꯅ ꯇꯥꯕ ꯅꯨꯡꯉꯥꯏꯌꯦ ꯑꯃꯨꯛ ꯇꯧꯔꯛꯀꯦ ꯑꯃꯨꯛ ꯇꯧꯔꯛꯀꯦ ꯍꯥꯏꯗꯨꯗꯤ ꯑꯍꯨꯝꯔꯛ ꯃꯔꯤꯔꯛ ꯇꯧꯔꯒ ꯀꯣ ꯚꯨꯠꯀꯤ ꯋꯥꯔꯤꯒ ꯌꯥꯝ ꯂꯤꯕꯤꯈ꯭ꯔꯕꯅꯦ
ꯑꯣ ꯑꯩꯗꯤ ꯚꯨꯠꯀꯤ ꯋꯥꯔꯤꯗꯤ ꯀꯤꯌꯦ
ꯑꯁꯦꯡꯕ ꯊꯣꯛꯈꯤꯕꯒꯤ ꯋꯥꯔꯤ ꯌꯥꯝ ꯂꯤꯕꯤꯈ꯭ꯔꯕꯅꯦ
ꯑꯣ
ꯎꯝ ꯎꯝ
ꯚꯨꯠꯀꯤ ꯋꯥꯔꯤ ꯇꯥꯅꯤ ꯍꯥꯏ ꯀꯤꯌꯦ
ꯑꯗꯨꯅꯦ ꯑꯩꯈꯣꯏ ꯍꯥꯟꯅ ꯑꯩꯈꯣꯏ ꯏꯌꯥꯝꯕ ꯀꯩꯅꯣ ꯚꯤꯖꯟꯅꯔ ꯑꯣꯏꯔꯛ ꯑꯣꯏꯔꯛꯀꯗꯧ ꯃꯃꯥꯡꯗ ꯃꯥꯅ ꯊꯦꯡꯅꯈꯤꯕ ꯋꯥꯔꯤ ꯃꯌꯥꯝꯗꯣ ꯄꯤꯕꯤꯈ꯭ꯔꯕ
ꯑꯣ ꯇꯥꯕꯗꯤ ꯅꯨꯡꯉꯥꯏꯌꯦ ꯑꯗꯣ ꯅꯨꯡꯗꯥꯡꯗ ꯀꯤꯔꯞꯄ
ꯑ ꯀꯩꯅꯣ ꯇꯧꯋꯦꯗ ꯀꯩꯁꯨ ꯇꯧꯔꯣꯏ ꯑꯗꯨꯕꯨ ꯋꯥꯈꯜꯗ ꯀꯩꯅꯣ ꯇꯧꯋꯦ ꯖꯤꯡꯖꯤꯡ ꯀꯩꯅꯣ ꯇꯧꯋꯦꯀꯣ
ꯑꯧ ꯎꯝ ꯅꯨꯡꯉꯥꯏꯗ ꯇꯥꯕꯒꯤꯗꯣ ꯌꯨꯝꯒꯨꯝꯕꯗꯁꯨ ꯇꯥꯏꯌꯦ ꯑꯗꯨ ꯀꯤ ꯀꯤꯔꯛꯄ ꯃꯔꯛ ꯃꯔꯛꯇ
ꯍꯣꯏ ꯑꯗꯨ ꯑꯗꯨꯅꯦ ꯀꯤꯕꯗꯤ ꯑꯗꯨꯝ ꯐꯥꯎꯋꯦꯕꯀꯣ
ꯎꯝ